ꯍꯂꯣ ꯑ ꯇꯥꯔꯕꯣ
ꯇꯥꯏꯌꯦ ꯇꯥꯏꯌꯦ
ꯑꯧ
ꯀꯩ ꯂꯩꯒꯦ ꯏ ꯊꯥ ꯊꯥꯖꯗꯅ ꯀꯣꯜ ꯇꯧꯔꯛꯏꯖꯤꯕꯣ ꯍꯂꯣ ꯍꯜꯂꯣ
ꯍꯜꯂꯣ ꯇꯥꯔꯕ
ꯇꯥꯏꯌꯦ ꯇꯥꯏꯌꯦ
ꯎꯝ ꯎꯝ ꯑ ꯅꯪ ꯑꯦꯛꯖꯥꯝꯒꯤ ꯀꯩꯒꯤ ꯂꯥꯏꯔꯤꯛ ꯄꯥꯕ ꯂꯣꯏꯔꯕꯣ
ꯂꯣꯏꯔꯦꯗ ꯑ ꯅꯪ ꯅꯨꯡꯉꯥꯏꯔꯤꯕꫭ
ꯑꯥ ꯅꯨꯡꯉꯥꯏꯔꯤꯌꯦ ꯑꯩ ꯄꯥꯎ ꯐꯥꯎꯅꯖꯕ ꯎꯝ ꯄꯥꯎ ꯐꯥꯎꯅꯗꯕꯁꯨ ꯀꯨꯏꯔꯦꯅ ꯑꯩ ꯁꯨꯝ ꯀꯃꯥꯏ ꯀꯃꯥꯏ ꯇꯧꯔꯤꯒꯦꯅ ꯇꯧꯔꯛꯏꯅꯦ
ꯅꯪ ꯅꯍꯥꯋꯥꯏ ꯕꯤꯖꯤꯅꯦꯁꯇꯣ ꯑꯗꯨꯝ ꯇꯧꯔꯤꯕꯣ
ꯑ ꯑꯩ ꯑꯗꯨꯝ ꯀꯔꯕꯥꯔꯁꯤ ꯃꯈꯥ ꯇꯥꯅ ꯁꯨꯝ ꯃꯆꯥ ꯃꯆꯥ ꯇꯤꯠ ꯇꯤꯠ ꯆꯠꯊꯔꯤ ꯑꯗꯨꯗꯨ ꯌꯥꯗ꯭ꯔꯦꯗ ꯍꯧꯖꯤꯛꯀꯥꯟꯖꯦ ꯄꯩꯁꯥꯒ ꯀꯩꯒ ꯊꯣꯛꯇꯕꯒ ꯄꯩꯁꯥꯒ ꯑꯝꯇ ꯄꯥꯏꯗ꯭ꯔꯦ ꯌꯥꯗ꯭ꯔꯦꯗ ꯄꯤꯖꯤꯅꯦꯁ ꯁꯦ ꯈꯤꯇꯪ ꯌꯥꯝꯅ ꯐꯦꯜ ꯑꯣꯏꯁꯤꯜꯂꯛꯄꯩ ꯇꯥꯏꯞ ꯍꯥꯏꯗꯤ ꯌꯥꯝꯅ ꯈꯤꯇꯪ ꯃꯔꯥꯏ ꯆꯩꯊꯔꯛꯄꯩꯊꯥꯌ꯭ꯕꯞꯇ ꯇꯧꯁꯤꯜꯂꯒ ꯍꯧꯖꯤꯛ ꯑꯩ ꯍꯧꯒꯠꯉꯝꯝꯗ꯭ꯔꯦꯕ
ꯑꯁ ꯅꯍꯥꯋꯥꯏꯗꯤ ꯐꯖꯅ ꯊꯣꯡꯑꯝꯃꯕꯅꯤ ꯅꯪ ꯄꯩꯁꯥꯒ ꯀꯩꯀꯩ ꯀꯩꯀꯩ ꯇꯧꯔꯤꯒꯦ ꯍꯧꯖꯤꯛꯅ
ꯑꯩ ꯍꯧꯖꯤꯛꯁꯦ ꯀꯩꯅꯣ ꯇꯧꯔꯤꯌꯦ ꯑꯥ ꯀꯩ ꯍꯥꯏꯅꯤ ꯈꯔ ꯉꯥꯅꯨ ꯃꯅꯨꯡ ꯈꯔ ꯀꯩꯅꯣ ꯈꯔ ꯂꯣꯏꯔꯒ ꯑꯗꯨꯝ ꯑꯩ ꯑꯥꯗ ꯂꯥꯏꯔꯤꯛ ꯃꯈꯥꯗ ꯐ ꯇꯧꯕꯅ ꯇꯧꯔꯤꯌꯦꯦ ꯑꯣ ꯑꯇꯩꯅꯤ ꯑ ꯑꯗꯨꯗꯤ ꯑꯕꯅꯦꯕ ꯅ
ꯇꯧꯋꯦ ꯅꯪ ꯍꯥꯟꯅꯗꯤ ꯌꯦꯟꯒꯤꯗꯤ ꯇꯧꯗꯥꯏꯅꯦ
ꯌꯦꯡꯒꯤ ꯇꯧꯕꯗꯁꯨ ꯑꯗꯨꯝ ꯇꯧꯕꯗꯁꯨ ꯌꯦꯡꯒꯤꯗꯨꯁꯨ ꯈꯔ ꯈꯔꯗꯤ ꯇꯧꯔ ꯑꯗꯨꯒ ꯌꯥꯝ ꯀꯟꯅ ꯀꯩꯅꯣꯗꯤ ꯇꯧꯗꯦ ꯑ ꯇꯧꯁꯤꯑꯏ ꯑꯩ ꯊ ꯌꯦꯦꯟꯒꯤ ꯀꯔꯕꯥꯔꯁꯦ ꯌꯥꯝ ꯀꯟꯅ ꯇꯧꯗꯦ ꯍꯧꯖꯤꯛ ꯉꯥꯅꯨꯒ ꯇꯧꯔꯒ ꯃꯔꯨꯝ ꯑꯣꯏꯅ ꯄꯨꯊꯣꯛꯑꯒ ꯃꯆꯥ ꯄꯨꯊꯣꯛꯄꯗ ꯑꯣꯏꯅ ꯐꯣꯀꯁ ꯄꯤꯔꯒ ꯂꯩꯔꯦ ꯍꯧꯖꯤꯛꯁꯦ ꯍꯥꯏꯗꯤ ꯑꯗꯨꯗ ꯑꯣꯏꯅ ꯃꯥꯏꯄꯨ ꯆꯗꯦꯕ ꯑꯣ ꯁꯤꯁꯦ ꯑꯩꯈꯣꯏꯒꯤ ꯑꯗ ꯆꯥꯎꯅꯅꯕ ꯑꯩꯈꯣꯏꯒꯤ ꯑꯩꯈꯣꯏꯒꯤ ꯏꯟꯀꯌꯨꯕꯦꯇꯔꯗ ꯑꯣꯜꯍꯟꯗꯅꯦꯕꯀꯣ ꯍꯦꯠꯆꯔꯤꯗ ꯄꯨꯔ
ꯎꯝ ꯎꯝ
ꯃꯣꯏꯅ ꯃꯦꯆꯤꯟꯅ ꯑꯣꯜꯍꯟꯕ ꯍꯥꯏꯇꯥꯔꯦꯀꯣ ꯃꯈꯣꯏ ꯃꯩ ꯄꯤꯤꯁꯜꯂꯒ
ꯑꯣꯝ
ꯑꯗꯨꯗꯨꯒꯤ ꯉꯥꯏꯇꯧꯔꯦ ꯃꯁꯥꯗ ꯑꯣꯍꯟꯕꯗꯣ ꯃꯣꯏꯗꯨ ꯆꯥꯛ ꯃꯔ ꯀꯣꯟꯗꯦꯕꯀꯣ ꯑꯩꯅ ꯂꯣꯏꯕ ꯉꯥꯅꯨꯁꯤꯗꯤ
ꯑꯣ ꯀꯔꯝꯕ ꯉꯥꯅꯣ ꯈꯟꯅꯣ
ꯑꯩꯈꯣꯏ ꯉꯥꯏꯅ ꯉꯥꯅꯨꯁꯦ ꯖꯦꯕꯤ ꯃꯨꯛꯁꯟꯗꯅ ꯉꯥꯅꯨ ꯃꯈꯜ ꯑꯃ ꯂꯩꯌꯦ ꯑꯗꯨ ꯑꯗꯨꯒꯤ ꯃꯈꯟꯗꯨꯗ ꯇꯧꯔꯤꯕꯅꯦ ꯑꯗꯣ ꯑꯩ ꯍꯧꯖꯤꯛꯁꯦ ꯍꯧꯕꯗꯉꯥꯏꯗꯤ ꯄꯩꯁꯥꯗꯨꯣ ꯀꯝꯇ ꯊꯣꯛꯄ ꯅꯠꯇ꯭ꯔꯤꯗ ꯍꯧꯖꯤꯛꯀꯥꯟꯁꯦ ꯍꯥꯟꯅꯗꯧꯅ ꯄꯩꯁꯥ ꯅꯨꯡꯁꯥ ꯑꯩ ꯍꯞꯇꯥꯒꯤ ꯊꯥꯒꯤ ꯐꯪꯗꯅ ꯄꯩꯁꯥ ꯀꯔ ꯁꯣꯝ ꯁꯣꯝ ꯇꯝꯕꯗꯣ ꯍꯧꯖꯤꯛ ꯑꯣꯏꯗ꯭ꯔꯦ ꯍꯧꯖꯤꯛ ꯑꯩ ꯍꯧꯖꯤꯛ ꯃꯤꯉꯣꯟꯗꯒꯤ ꯑꯩ ꯅꯨꯄꯤꯗꯒꯤ ꯄꯩꯁꯥ ꯀꯟꯅ ꯄꯨꯔꯒ ꯂꯩꯔꯦ ꯑꯩꯅ ꯑꯩ ꯑ ꯑꯩ ꯅꯨꯄꯤꯗꯨꯣ ꯄꯩꯁꯥ ꯌꯥꯝ ꯄꯥꯏꯌꯦꯕ ꯃꯃꯣꯟꯗꯤ ꯄꯨꯔꯒ ꯈꯔ ꯈꯔ ꯁꯤꯖꯤꯟꯅꯔꯤꯌꯦ ꯑꯗꯣ
ꯑ ꯑ ꯑꯗꯨꯗꯤ ꯂꯨꯄꯥ ꯀꯌꯥꯃꯨꯛ ꯀꯃꯥꯏꯅ ꯇꯧꯒꯦ
ꯑ ꯃꯁꯤ ꯀꯩꯅ ꯇꯧꯋꯦ ꯑꯥ ꯀꯩ ꯍꯥꯏꯅꯤ ꯑꯩꯈꯣꯏꯒꯤꯔꯨꯝ ꯑꯝꯗ ꯑꯩꯈꯣꯏ ꯂꯨꯄꯥ ꯇꯔꯥ ꯅꯠꯇ꯭ꯔꯒ ꯀꯨꯟ ꯇꯔꯥꯉꯥꯔꯥꯉꯥꯗ ꯃꯤ ꯑꯗꯨꯝ ꯍꯥꯏꯗꯤ ꯑꯦꯕꯔꯦꯖ ꯇꯔꯥꯉꯥꯗꯤ ꯌꯣꯟꯅꯕꯅꯤ ꯗꯣ ꯃꯆꯥꯍ ꯁꯨꯃꯥꯏꯅ ꯑꯣꯜꯍꯟꯗ꯭ꯔꯒꯗꯤ ꯂꯨꯄꯥ ꯌꯥꯡꯈꯩ ꯃꯉꯥ ꯑꯗꯨꯃꯥꯏꯅ ꯄꯤ ꯑꯗꯨꯅ ꯑꯗꯨꯗꯨꯅ ꯇꯣꯡꯉꯦꯅꯤꯅ ꯑꯩꯁꯦ ꯑꯗꯨ ꯍꯧꯕꯗ ꯉꯥꯏꯗꯤ ꯑꯗꯣ ꯄꯩꯁꯥ ꯈ ꯂꯥꯛꯄ ꯍꯧꯗ꯭ꯔꯤꯗ ꯑꯗꯨꯝ ꯂꯥꯛꯄꯕꯨꯗꯤ ꯍꯧꯔꯅꯤ ꯍꯟꯗꯛ ꯃꯊꯪ ꯊꯥ ꯖꯨꯂꯥꯏ ꯁ꯭ꯏꯗ ꯑꯣ ꯍꯟꯗꯛ ꯊꯥꯅꯤꯀꯣ ꯖꯨꯂꯥꯏꯗ ꯨꯂꯥꯏ
ꯎꯝꯁ ꯑꯗꯨ ꯐꯖꯩ ꯅꯪ ꯁꯣꯏꯗ ꯉꯥꯝꯗꯅ ꯇꯧꯔꯗꯤ ꯅꯪ ꯄꯩꯁꯥꯗꯤ ꯈꯤꯇꯪꯗꯤ ꯊꯣꯛꯐꯝꯗꯤ ꯂꯩꯅꯦ
ꯑꯥ ꯁꯤ ꯊꯣꯛꯄ ꯂꯩꯔꯗꯤ ꯍꯧꯖꯤꯛ ꯑꯩ ꯍꯧꯖꯤꯛ ꯀꯩꯅꯣꯒ ꯑꯩ ꯅꯨꯄꯤꯒꯤ ꯄꯩꯁꯥꯒ ꯂꯣꯏ ꯁꯤꯡꯒꯗꯧꯅꯤꯗ ꯒ ꯀꯣꯏꯕ ꯄꯨꯕꯤꯒꯗꯕꯅꯤꯗ ꯑꯆꯥꯄꯣꯄ ꯃꯌꯥꯝ ꯌꯥꯝꯌꯥꯝ ꯄꯤꯖꯗꯅ ꯃꯥꯗꯣ ꯑꯩꯅ ꯂꯣꯏꯅ ꯇꯧꯕꯤꯗꯨꯣꯏꯅꯦꯕ ꯍꯧꯖꯤꯛꯇꯤ ꯂꯩ ꯃꯥꯅ ꯑꯣꯏꯅ ꯂꯨ ꯇꯧꯕꯤꯔꯤꯁꯤ ꯂꯨꯅ ꯇꯧꯕꯤꯔꯤ ꯑꯩꯁꯦ ꯑ ꯐ
ꯑꯗꯨ ꯅꯪ ꯀꯩꯅꯣꯗꯤ ꯑ
ꯑꯩ ꯈ ꯑ ꯑꯃꯤꯗ ꯑꯩꯁꯦ ꯍꯧꯖꯤꯛ ꯀꯩꯅꯣ ꯇꯧꯔꯤꯌꯦꯦ ꯑꯥ ꯑꯍꯥ ꯀꯩ ꯍꯥꯏꯅꯤ ꯑ ꯑꯩ ꯍꯧꯖꯤꯛ ꯄꯤ ꯑꯩꯆ ꯇꯧꯔꯤꯑꯦ ꯑꯗꯨ ꯔꯤꯁꯔꯁ ꯇꯧꯕꯒꯤꯕꯨ ꯇꯧꯒꯗ꯭ꯔꯥ ꯑꯗꯒꯤ ꯈꯤꯇꯪ ꯀꯩꯅꯣ ꯇꯧꯕꯒꯤ ꯇꯧꯒꯗ꯭ꯔꯥ ꯑꯥ ꯑꯥ ꯍꯣꯏ ꯑꯦ ꯀꯟꯅ ꯈꯜꯂꯤꯌꯦ ꯅꯪ ꯀꯃꯥꯏ ꯀꯃꯥꯏ ꯇꯧꯔꯤꯒꯦ
ꯑꯁ ꯑꯩꯗꯤ ꯀꯥꯏ ꯑꯉꯥꯡ ꯀꯩꯀꯩ ꯀꯣꯆꯤꯡ ꯈꯔ ꯇꯧꯔ ꯂꯩꯔꯦꯗ ꯍꯥꯏꯗꯤ ꯅꯍꯥꯟꯋꯥꯏꯕꯨꯗꯤ ꯌꯥꯝ ꯅꯨꯡꯉꯥꯏꯈꯤꯅꯤ
ꯑꯉꯥꯡ ꯈꯨꯗꯤꯤꯡ ꯊꯧꯕꯁꯤꯅꯕꯨ ꯍꯦꯟꯅ ꯄꯩꯁꯥ ꯐꯪꯉꯕꯅꯤꯗ ꯍꯧꯖꯤꯛꯀꯥꯟꯗꯤ
ꯑꯁ ꯑꯗꯣ ꯑꯁ ꯑꯉꯥꯡ ꯃꯆꯥ ꯂꯣꯏꯅꯕꯁꯦ ꯌꯥꯝ ꯋꯥꯑꯦꯕ ꯀꯞꯇꯨꯏ ꯂꯥꯎꯗꯕ ꯁꯤꯅꯥꯕ ꯇ ꯍꯣꯝꯋꯥꯔꯛ ꯇꯧꯔꯑꯣ ꯍꯥꯏꯈꯤꯅꯤ ꯐꯖꯅꯁꯨ ꯇꯧꯔꯣ ꯍꯣꯏ ꯑꯗꯩ ꯑꯃꯨꯛ ꯐꯨꯔꯒ ꯑꯃꯨꯛ ꯀꯞꯅꯤ
ꯑꯥ ꯑꯣꯝ ꯑꯣ ꯑꯣ ꯑꯁ ꯌꯥꯒꯗꯣ ꯌꯥꯝꯅꯗꯤ ꯅꯨꯡꯉꯥꯏꯕꯅꯤꯗ ꯑꯉꯥꯡꯁꯤꯡꯅꯕꯨ ꯍꯦꯟꯅ ꯀꯩꯅꯣ ꯇꯧꯔꯕꯅꯤꯅ ꯍꯧꯖꯤꯛ ꯑꯉꯥꯡ ꯇꯨꯏꯁꯟ ꯇꯧꯕꯣ ꯁꯤꯡ ꯇꯧꯕꯁꯤꯗ ꯎ ꯄꯩꯁꯥꯁꯦ ꯀꯩ ꯍꯥꯏꯅꯤ ꯑꯉꯥꯡ ꯑꯃꯗ ꯂꯨꯄꯥ ꯂꯤꯁꯤꯡ ꯑꯃꯃꯝꯗ ꯑꯗꯨꯝ ꯐꯪꯉꯁꯨ ꯑꯃ ꯆꯥꯝꯃꯉꯥꯗ ꯐꯪꯉꯁꯨ ꯑꯉꯥꯡ ꯇꯔꯥꯃꯨꯛ ꯇꯧꯕꯗꯗꯤ ꯑꯗꯨꯝ ꯂꯨꯄꯥ ꯂꯤꯁꯤꯡ ꯇꯔꯥ ꯍꯦꯟꯅ ꯂꯥꯛꯏꯦ ꯍꯥꯏꯔꯤꯕ ꯊꯥ ꯑꯝꯗ ꯑꯗ ꯑꯗꯨꯝ ꯑꯩꯈꯣꯏꯗꯒꯤꯗꯤ ꯍꯦꯟꯅ ꯊꯣꯛꯑꯕꯅꯤꯗ ꯑꯗꯨꯅ ꯍꯦꯟꯅ
ꯑꯁ ꯑꯗꯨꯏ ꯃꯌꯥꯝꯗꯨꯅ ꯐꯖꯅꯕꯨ ꯄꯤꯕꯤꯔꯛꯑꯗꯤ ꯐꯔꯣꯏꯗ꯭ꯔꯣ ꯑꯗꯣ ꯍꯥꯏꯗꯤ ꯑꯩꯅ ꯇꯧꯔꯤꯁꯤꯡꯗꯨꯗꯤ ꯍꯥꯏꯗꯤ ꯎꯝ ꯑꯩꯈꯣꯏꯒꯤ ꯃꯔꯤ ꯃꯇꯥꯏ ꯑꯉꯥꯡ ꯉꯥꯛꯇꯅꯦꯕ ꯑꯩꯈꯣꯏ ꯇꯥꯃꯣ ꯃꯆꯥ ꯑꯗꯒꯤ ꯑꯩꯈꯣꯏ ꯏꯅꯦ ꯃꯁꯨꯨꯒꯨꯝꯕ ꯃꯉꯇꯅꯦꯕ ꯑꯗꯨ ꯄꯩꯁꯥꯗꯣ ꯐꯖꯅ ꯂꯧꯗꯦ ꯑꯗꯨꯝ ꯑꯉꯥꯡꯈꯩ ꯑꯗꯨꯝ ꯇꯥꯛꯄꯤꯕꯩ ꯋꯥꯅꯦꯕ ꯑꯗꯒꯤ ꯑꯇꯣꯞꯄ ꯂꯩꯀꯥꯏ ꯈꯔ ꯌꯥꯎꯕꯗꯨꯁꯨ ꯎꯝ ꯄꯩꯁꯥꯗꯣ ꯈꯪꯗꯦ ꯅꯦꯝꯃ ꯍꯟꯗꯛꯇꯤ ꯀꯩꯅꯣ ꯆꯂꯣ ꯐꯪꯗꯦ ꯈꯣꯠꯇꯦ ꯇꯥꯔꯦ ꯑꯗꯨꯝ
ꯑ
ꯁꯣꯠꯂꯦ ꯑꯗꯨꯅ ꯊꯥ ꯑꯅꯤ ꯑꯍꯨꯝꯒ ꯑꯗꯨꯝ ꯄꯤꯕꯤꯗ꯭ꯔꯦ ꯑꯩꯁꯨ ꯀꯩ ꯍꯥꯏꯔꯅꯤ ꯃꯤ ꯂꯩꯇꯦ ꯍꯥꯏꯔꯕꯅꯤꯅ
ꯑꯗꯨ ꯀꯩꯁꯨ ꯀꯥꯏꯗꯦꯗ ꯁꯨꯝ ꯑꯉꯥꯡ ꯇꯥꯛꯛꯄ ꯍꯥꯏꯁꯦ ꯑꯩꯈꯣꯏ ꯅꯣꯂꯦꯖ ꯃꯥꯡꯗ꯭ꯔꯤꯅꯤ ꯅꯪ ꯍꯦꯟꯅ ꯅꯪ ꯍꯌꯦꯡ ꯁ꯭ꯀꯨꯜꯗ ꯀꯩꯗ ꯑꯉꯥꯡ ꯇꯥꯛꯄ ꯍꯩꯗꯣꯏꯅꯦ ꯑꯗꯨꯅ ꯍꯦꯟꯅ ꯑꯣ ꯑ ꯐꯩ ꯐꯩ ꯚꯥꯏ ꯑꯩ ꯑꯗꯨꯝ ꯈꯔ ꯑꯗꯨꯝ ꯇꯧ ꯇꯧ ꯇꯦ ꯇ ꯇꯦ ꯈꯔ ꯈꯔ ꯇꯧꯁꯜꯂꯒꯅꯦ ꯍꯧꯖꯤꯛꯁꯦꯈꯣꯏ ꯁꯤꯦ ꯂꯦꯝꯅ ꯂꯩꯕ ꯑꯝꯇ ꯌꯥꯗ꯭ꯔꯕꯅꯤ ꯚꯥꯏ
ꯎꯝ ꯑꯣ ꯍꯥꯏꯗꯤ ꯂꯥꯏꯔꯤꯛ ꯇꯝꯃꯤꯅꯦꯗꯅ ꯑꯗꯨꯝ ꯄꯛꯅꯩ ꯂꯩꯊꯣꯑꯃꯤꯗꯣ
ꯎꯝ
ꯑꯗꯨꯅꯤ ꯑꯥ ꯑꯩꯈꯣꯏꯗꯤ ꯌꯥꯗ꯭ꯔꯦ ꯑꯩꯈꯣꯏ ꯏꯃꯥ ꯏꯄꯥꯇ ꯇꯧꯕꯩ ꯀꯥꯏꯅꯦ ꯑꯩ ꯅꯨꯄꯤꯗ ꯀꯟꯅ ꯂꯧꯔꯤꯌꯦ ꯑꯦ ꯃ ꯑꯗꯨ ꯊꯅ ꯍꯣꯏ ꯍꯥꯏꯗꯣꯏꯁꯦ ꯁꯨꯃꯥꯏꯅ ꯅꯪꯁꯦ ꯄꯩꯁꯥ ꯄꯩꯁꯥ ꯊꯣꯛꯑꯗꯤ ꯀꯩ ꯍꯥꯏꯅꯤ ꯅꯪ ꯄꯥꯜ ꯄꯤꯁꯜꯂꯣꯕ ꯑ ꯑꯗꯨꯃꯥꯏ ꯂ
ꯑꯣ ꯅꯪꯗꯤꯁꯨ ꯐꯖꯔꯤꯌꯦ
ꯐꯖꯕ ꯋꯥꯔꯤ ꯉꯥꯛꯇꯅꯤ ꯑꯩꯈꯣꯏꯗꯤ ꯅꯨꯡꯉꯥꯏ ꯅꯨꯡꯉꯥꯏꯕ ꯋꯥꯔꯤ ꯌꯥꯝ ꯂꯩꯗ
ꯅꯪ ꯅꯍꯥꯟꯋꯥꯏ ꯁꯛ ꯀꯥꯛꯄꯗꯨ ꯈꯔ ꯍꯜꯂꯕ꯭ꯔꯣ
ꯍꯧꯖꯤꯛꯁꯤ ꯈꯔ ꯈꯔ ꯍꯜꯂꯦ ꯑꯩ ꯅꯨꯄꯤꯅ ꯕꯦꯟ ꯃꯥꯜꯂꯦ ꯑꯩꯅ ꯑꯥ ꯀꯩ ꯍꯥꯏꯅꯤ ꯑꯉꯥꯡ ꯐꯥꯕ ꯃꯥꯜꯂꯦꯅꯦ ꯍꯧꯖꯤꯛꯁꯦ ꯑꯩꯁꯤ ꯅꯐꯩ ꯅꯐꯩ ꯇꯧꯔ ꯇꯧꯔꯒ ꯂꯩꯕꯗ ꯍꯧꯖꯤꯛ ꯑꯩ ꯀꯣꯃꯦꯗꯤꯌꯥꯟ ꯑꯃ ꯍꯥꯏꯗꯤ ꯐꯥꯒꯤꯔꯣꯏ ꯃꯥꯜꯂꯦꯕ ꯍꯧꯖꯤꯛꯁꯦ ꯑꯃꯨꯛ ꯐꯥꯒꯤꯤꯗ ꯇꯧꯔꯒꯗ ꯂꯩꯔꯕꯅꯤ ꯍꯧꯖꯤꯛ ꯑꯩꯗꯤꯤ
ꯍꯣꯏꯅꯦ ꯃꯥꯟꯈꯤꯕꯗꯤ ꯉꯍꯥꯎ ꯍꯥꯏꯗꯤ
ꯃꯅꯤ ꯕꯦꯠ ꯈꯔ ꯃꯥ ꯃꯤ ꯈꯔ ꯐꯨ ꯇꯧꯈꯥꯏ ꯍꯥꯏꯕꯗꯨꯗ ꯌꯥꯗ꯭ꯔꯦꯅ ꯍꯧꯖꯤꯛꯇꯤ ꯀꯩꯅꯣ ꯇꯧꯔꯦꯕ ꯍꯧꯖꯤꯛ ꯑꯩ ꯐꯥꯒꯤ ꯑꯣꯏꯅ ꯇꯧꯔꯒ ꯍꯧꯖꯤꯛ ꯑꯩꯈꯣꯏ ꯍꯧꯖꯤꯛ ꯇ ꯂꯩꯔꯛꯑꯦ ꯑꯗꯣ ꯑꯣ ꯈꯔ ꯂꯩꯔꯒꯕꯨ ꯄꯩꯁꯥ ꯈꯤꯇꯪ ꯄꯔꯒꯗꯤꯩꯁ ꯄꯥꯏꯗꯕꯩꯅꯤꯀꯣ ꯐꯥꯒꯤ ꯃꯥꯂꯤꯁꯦ ꯄꯩꯁꯥ ꯈꯛꯇꯪ ꯒꯕꯨꯗꯤ ꯍꯤꯔꯣ ꯃꯥꯂꯗꯧꯕ ꯎꯝ ꯑ ꯁꯤꯂ ꯄꯨꯁꯤ ꯍꯥꯏꯀꯣ ꯍꯂꯣ ꯁꯛꯇꯣ ꯐꯖ ꯐꯖ ꯃꯥꯟꯗꯅ ꯈꯖꯅꯧꯁ ꯑ ꯌꯥꯏ ꯌꯥꯏ ꯄꯨ ꯐꯖꯕꯟꯗꯨꯗ ꯅꯪ ꯉꯎꯁꯤꯜꯂꯛꯇꯅ ꯇꯧꯕꯗꯤ ꯇꯧꯒꯅꯨꯀꯣ ꯑꯩꯅ ꯄꯤꯕꯁꯨ ꯌꯥꯝ ꯐꯠꯇꯦ ꯝ ꯑꯗꯨ ꯑꯦꯁ ꯍꯣꯏ ꯑꯗꯨꯗꯤ ꯌꯥꯗꯦꯍꯦ ꯃꯤ ꯅꯨꯡꯁꯤꯔꯄꯣꯅꯦ ꯎꯝ ꯑꯗꯨꯒꯨꯝꯕ ꯌꯥ ꯎꯝ ꯑ ꯅꯨꯡꯉꯥꯏꯅꯔꯤꯕ ꯃꯥꯜꯂꯦ ꯑꯗꯨꯝ ꯈꯪꯗꯦ ꯀꯃꯥꯏ ꯀꯃꯥꯏ ꯇꯧꯕꯅꯣ ꯑꯩꯁꯨ ꯀꯅꯥꯝꯇ ꯄꯥꯎ ꯐꯥꯎꯅꯗꯦ ꯑꯩꯈꯣꯏ ꯑꯩꯁꯨ ꯁꯪꯗ꯭ꯔꯦꯕ ꯍꯧꯖꯤꯛꯁꯦ ꯑꯩꯈꯣꯏ ꯁꯣ ꯅꯥꯀꯟꯗ ꯂꯥꯏꯔꯤꯛ ꯄꯥꯔꯒ ꯂꯩꯅꯕ ꯍꯣꯠꯅꯕ ꯑꯗꯒꯤ ꯁꯣꯝꯗ ꯄꯩꯁꯥ ꯇꯥꯕꯔꯣꯝꯗ ꯈꯟꯅ ꯈꯣꯠꯅꯕꯁꯨ ꯇꯥꯕꯀꯣ
ꯎꯝ
ꯑꯗꯨꯃꯥꯏꯅ ꯇꯧ ꯂꯩꯔꯦꯅꯦ ꯑꯦ ꯅꯪꯗꯤ ꯑꯗꯨꯝ ꯑꯉꯥꯡ ꯇꯨꯏꯁꯟ ꯇꯧꯕꯗꯧꯒ ꯇꯧꯔꯤꯁꯦ ꯅꯪ ꯑꯉꯥꯡ ꯇꯨꯏꯁꯟ ꯇꯧꯕꯗꯝ ꯇꯧꯔꯤꯔꯣ ꯀꯩꯗꯧꯔꯤꯒꯦ ꯍꯧꯖꯤꯛꯀꯣ ꯑꯇꯣꯞꯄꯗꯤ
ꯑꯇꯣꯞꯄ ꯀꯩꯁꯨ ꯑꯍꯦꯟꯕ ꯇꯧꯗꯦꯔꯥ ꯁ꯭ꯀꯨꯜ ꯄꯨꯒꯦ ꯇꯧꯔꯁꯨ ꯍꯧꯖꯤꯛꯀꯤ ꯃꯇꯝꯁꯤꯗꯗꯤ ꯗꯥ ꯇꯧꯊꯣꯛꯄ ꯑꯗꯒꯤ ꯔꯟꯁ ꯇ꯭ꯔꯦꯟꯅꯤꯡ ꯑꯗꯨ ꯑꯗꯥ ꯇꯧꯔ ꯂꯩꯃꯤꯅꯕ ꯑꯗꯨꯒꯨꯝꯕꯁꯤꯡꯗꯣ ꯍꯥꯟꯅ ꯇꯧꯒꯦꯅ ꯈꯜꯂꯦ ꯑꯗꯣ ꯀꯣꯆꯤꯡꯗꯨꯗꯤ ꯑꯉꯥꯡ ꯇꯨꯏꯁꯟ ꯇꯧꯕꯤꯕꯗꯨꯗꯤ ꯁꯨꯝ
ꯑꯥ ꯑꯦꯇ ꯆꯂꯣ ꯍꯧꯖꯤꯛ ꯍꯧꯖꯤꯛ ꯍꯥꯏꯗꯤ ꯂꯦꯝꯅ ꯃꯇꯝ ꯃꯍꯟꯥꯟꯕ ꯌꯥꯗ꯭ꯔꯕꯅꯤꯅꯦ ꯍꯧꯖꯤꯛꯁꯦ ꯑꯩꯁꯨ ꯀꯩꯅꯣ ꯇꯧꯔꯗꯤ ꯈꯔ ꯆꯥꯁꯤ ꯅꯣꯡꯃ ꯍꯦꯛꯇ ꯀꯣꯏꯊꯣꯔꯛꯈꯤꯁꯦ ꯅꯣꯏꯗ ꯉꯥꯅꯨꯔꯒ ꯀꯩꯅꯣꯝ ꯄꯨꯔꯛ ꯂꯑꯒꯦꯗ ꯆꯥꯖꯁꯦ
ꯑꯣ ꯍꯣ ꯅꯪꯒꯤ ꯑꯣꯏꯕꯗ
ꯑ ꯑꯩ ꯉꯥꯅꯨꯗꯩ ꯅꯠꯇꯦꯗ ꯑꯩ ꯉꯥꯅꯨꯗꯤ ꯆꯥꯔꯏꯁꯦ ꯑꯗꯨꯝ ꯑꯇꯣꯞꯄ ꯑꯇꯣꯞꯄ ꯂꯩꯔꯛꯀꯦ ꯂꯩꯔꯛꯀꯦ ꯑꯩꯒꯤꯁꯦ ꯆꯥꯠꯇꯣꯛꯄ ꯌꯥꯗꯦꯕꯀꯣ ꯀꯔꯤꯒꯤꯅꯣꯗ ꯍꯣꯏꯗ ꯍꯣꯏꯗ ꯑꯩꯁꯨ ꯅꯨꯡꯄꯤꯗꯩ ꯄꯨꯔꯛꯀꯦ
ꯍ ꯄꯣꯏ ꯐꯥ ꯄꯅꯤꯇꯥ ꯑꯩ ꯑꯃꯨꯛ ꯅꯨꯡ ꯁꯤꯡꯕꯤꯗꯣꯏꯅꯦ ꯑꯩꯁꯨ ꯁꯦ ꯅꯣꯏ ꯀ ꯍꯥꯞꯄꯒ ꯑꯥ ꯑꯦ ꯁꯤꯡꯉꯤꯅꯦ ꯁꯦꯟꯗꯣꯏ ꯍꯥꯞꯄꯒ ꯑꯩ ꯀꯩꯅꯣꯅꯦ ꯂꯤꯁꯤꯡ ꯄꯨꯕꯁꯦ ꯑꯩꯅ ꯂꯤꯁꯤꯡ ꯑꯃ ꯆꯥꯝꯃꯉꯥ ꯁꯤꯡꯉꯤꯅꯦ
ꯍꯦꯃꯥꯗꯤ
ꯑꯗꯨꯅꯦ ꯃꯥꯁꯨ ꯅꯨꯡꯉꯥꯏꯖꯅꯕꯅ ꯎꯝ ꯇꯧꯔꯕꯅꯤꯅꯦꯍ ꯑꯩꯁꯨ ꯍꯦꯛꯇ ꯍꯣꯠꯅꯔꯕꯅꯦ ꯑꯩ ꯑꯧ ꯑꯧ ꯍꯣꯏ ꯍꯣꯏ ꯑꯗꯨꯃꯥꯏꯅ ꯇꯧꯔꯕꯅꯦ ꯑꯩꯁꯨ ꯁꯤꯡꯉꯕꯅꯤ ꯑꯩꯁꯨ ꯑꯩꯅ ꯃꯆꯥ ꯉꯥꯛꯄꯤꯈꯤꯅꯤ ꯃꯉꯣꯟꯗ ꯂꯤꯁꯤꯡ ꯑꯅꯤꯃꯨꯛ ꯍꯦ ꯄꯨꯨꯅꯤ ꯑꯩ ꯀꯣ ꯑꯗꯨꯝ ꯍ ꯄꯩꯁꯥ ꯇꯨꯡꯁꯤꯟꯃꯤꯟꯅꯕ ꯍꯥꯏꯇꯥꯔꯦ ꯑꯩꯈꯣꯏꯅꯤꯁꯦ ꯅꯗꯨꯅꯤꯗ
ꯐꯔꯦ ꯐꯔ
ꯇꯨꯡꯒꯤ ꯇꯨꯡꯒꯤ ꯍꯦꯛꯇ ꯂꯝꯕꯤ ꯌꯥꯠꯄ ꯍꯧꯔꯕꯅꯤꯅꯦ ꯎ ꯍꯟꯗꯛꯀꯤ ꯆꯍꯤꯁꯤꯗꯗꯤ ꯈꯪꯗꯦ ꯂꯨꯍꯣꯡꯅꯕ ꯍꯣꯠꯅꯔꯛꯄ ꯌꯥꯏ
ꯑꯣ ꯍꯦ ꯃꯣꯏ ꯇꯨ ꯅꯠꯇꯧꯔꯣꯀꯣ
ꯍꯥ ꯍꯣꯏ ꯇꯧꯔꯛꯀꯦ ꯇꯧꯔꯛꯀꯦ ꯇꯧꯔꯛꯀ ꯀ ꯋꯥ ꯇꯂꯣꯟꯟꯗꯤ ꯀꯩꯅꯗꯅꯤ ꯁꯣꯏꯕꯤꯠꯇꯦ ꯑꯦ ꯑꯩ ꯀꯅꯥꯝꯇ ꯆꯤꯊꯕꯅ ꯆꯊ ꯍꯣꯏ ꯍꯣꯏ ꯇꯧꯔꯛꯦ ꯂꯣꯏꯔꯦ ꯀꯩꯗꯧꯔꯒꯦ ꯍꯣꯏ ꯉꯥ ꯑꯗꯨꯗꯤ ꯁꯣꯏꯕ ꯌꯥꯗꯕꯅꯤꯅꯀꯣ
ꯍꯣꯏ ꯍꯣꯏ ꯑꯩꯗꯤ ꯍꯥꯟꯅꯔ ꯆꯥꯕꯈꯛ
ꯍꯣꯏ ꯍꯣꯏꯗ ꯑꯩꯁꯨ ꯁ ꯆꯤꯡꯒ ꯇꯧꯗꯣꯏꯅꯦ ꯑꯗꯨꯗ ꯑꯩ ꯑꯗꯨꯝ ꯀꯩꯅꯣ ꯇꯧꯔꯤꯗ ꯅꯣꯏ ꯍꯣꯏ ꯖꯥꯠꯇ ꯑꯗꯨꯝ ꯃꯌꯥꯝꯁꯤꯗꯣꯏ
ꯍꯣꯏ ꯍꯣꯏ ꯑꯩꯁꯨ ꯀꯩꯅꯣ ꯇꯧꯔꯦ ꯑꯉꯥꯡ ꯀꯣꯆꯤꯡꯒꯤ ꯂꯥꯛꯄ ꯍꯧꯔꯦ
ꯎꯝ ꯍ ꯍ ꯍꯣꯏ ꯊꯝꯖꯔꯦ ꯊꯝꯖꯔꯦ